ꯎꯝ
ꯇꯥꯏꯀꯣ
ꯇꯥꯏꯌꯦ ꯇꯥꯏꯌꯦ
ꯑꯣ ꯇꯥꯔ ꯑ ꯀꯣꯜ ꯇꯥꯎꯔ ꯆꯥꯛ ꯆꯥꯔꯦ ꯍꯥꯏꯗ ꯍꯥ
ꯍꯣꯏ ꯍꯣꯏ ꯆꯥꯔꯣ ꯆꯥꯔꯣ
ꯑꯦꯉꯅꯤꯕ ꯋꯥꯁꯦ ꯀꯣꯜꯁꯨ ꯇꯧꯅꯤꯡꯕ
ꯎꯝ
ꯀꯔꯤ ꯀꯔꯤ ꯏꯟꯟꯖꯥꯡꯅꯣ
ꯁꯤꯗꯤ ꯍꯪꯒꯥꯝ ꯆꯥꯗꯣꯏꯅꯦ ꯅꯨꯡꯗꯥꯡꯒꯤ ꯌꯦꯟꯁꯥꯡꯅꯦ ꯊꯣꯡꯅꯤꯡꯉꯥꯏ ꯇꯦ
ꯎꯝ
ꯁꯤꯅ ꯊꯦꯡꯉ ꯆꯥꯔꯗꯤ ꯄꯣꯝꯃꯅꯤ ꯑꯩꯈꯣꯏꯒꯤꯁꯦ
ꯎꯝꯝ ꯑꯗꯨꯝ ꯍꯣꯏ ꯑꯩꯈꯣꯏꯁꯨ ꯑꯗꯨꯝ ꯆꯥꯕꯅꯤꯗ
ꯑꯥ
ꯄꯨꯡ ꯈꯔꯗꯤ ꯅꯨꯡꯗꯥꯡꯒꯤꯗ ꯑꯗꯨꯝ ꯃꯣꯔꯅꯤꯡ ꯑꯗꯨꯝ ꯉꯟꯅ ꯆꯥꯕꯗꯨꯗꯤ ꯀꯥꯏꯗꯦꯕ
ꯑꯍꯣꯏ ꯍꯣꯏ ꯊꯦꯡꯅ ꯆꯥꯔꯗꯤ ꯌꯥꯗꯦ ꯎꯝ
ꯎꯝ ꯍꯧꯖꯤꯛ ꯁꯥꯕ ꯍꯧꯔꯛꯑꯗꯤ ꯑꯗꯨꯝ ꯄꯨꯝꯕ ꯍꯧꯔꯅꯤ
ꯑꯥ ꯔꯤꯁ ꯂꯩꯥꯏꯇꯕꯅꯤꯅꯀꯣ ꯑꯩꯈꯣꯏꯒꯤ ꯏꯟꯁꯥꯡ ꯍꯥꯎꯕ ꯊꯣꯡꯂꯗꯤꯀꯣ ꯉꯔꯥꯡ ꯑꯦ
ꯎꯝ
ꯅꯨꯡꯗꯥꯡꯅ ꯂꯣꯏ ꯆꯠꯀꯗꯕ
ꯍꯣꯏ ꯐ꯭ꯔꯤꯖ ꯑꯃꯁꯤ ꯗꯔꯀꯥꯔ ꯌꯥꯝ ꯑꯣꯏꯔꯦꯅꯦ ꯑꯩꯈꯣꯏꯁꯦ
ꯎꯝ ꯍꯣꯏꯅꯦ
ꯕꯔꯥ ꯕꯥꯔꯥꯗ ꯂꯩꯕꯁꯤꯡꯁꯨ
ꯑꯣ
ꯐ꯭ꯔꯤꯖ ꯌꯥꯝ ꯆꯥꯎꯗ꯭ꯔꯁꯨ ꯃꯆꯥ ꯃꯆꯥ ꯑꯃꯗꯤ ꯗꯔꯀꯥꯔ ꯑꯣꯏꯔꯦ
ꯍꯩꯍꯥ ꯎꯝ
ꯄꯩꯁꯥ ꯄꯩꯁꯥ ꯌꯥꯝ ꯇꯥꯜꯂꯒ ꯄꯩꯁꯥ ꯌꯥꯝ ꯇꯥꯜꯂꯒ ꯃꯆꯥ ꯃꯆꯥ ꯑꯃ ꯂꯩ ꯂꯩꯅꯕ ꯇꯧꯔꯁꯤꯗ
ꯍꯣꯏꯅꯦ
ꯌꯥꯝꯅ ꯇꯧꯋꯤꯅꯦ
ꯃꯤꯅꯤꯠ ꯎꯝ ꯌꯥꯝ ꯌꯥꯝ ꯇꯥꯅꯤꯅꯀꯣ
ꯎꯝ ꯌꯥꯝ ꯆꯥꯎꯗꯕꯤꯗ ꯌꯨꯝꯅ ꯗꯨꯝ ꯄꯥꯏꯅꯕꯁꯤꯡꯗꯣ ꯐꯤꯞꯇꯤꯟ ꯊꯥꯎꯖꯟꯒꯨꯝꯕ ꯄꯤꯕ ꯃꯥꯜꯂꯦ ꯃꯣꯏꯗꯣ
ꯎꯝ
ꯑꯣ ꯃꯆꯥꯗꯨꯔ ꯑꯆꯧꯕꯗꯨꯔꯥ
ꯃꯤꯗꯤꯌꯝ ꯑꯣꯏꯕ ꯃꯥꯜꯂꯦ
ꯎꯝ ꯑꯍꯣꯡ ꯑꯍꯣꯡꯕꯅ ꯀꯌꯥ ꯄꯤꯔꯤꯅꯦ
ꯍꯣꯡꯕꯁꯦ ꯃꯆꯥ ꯃꯆꯥꯁꯨ ꯂꯩꯌꯦ
ꯑꯣ ꯑꯣ ꯗꯨꯨꯝ ꯂꯥꯏꯕꯁꯤꯡꯒꯤꯗꯤ ꯑꯗꯨꯅ ꯐꯥꯕꯀꯣ
ꯎꯝ ꯃꯆꯥ ꯃꯆꯥꯁꯨ ꯂꯩꯌꯦ ꯃꯆꯥ ꯃꯆꯥꯁꯦ ꯄꯣꯠ ꯌꯥꯝꯅꯗꯤ ꯊꯝꯕ ꯌꯥꯗꯕ
ꯎꯝ
ꯐ꯭ꯔꯤꯖ ꯃꯤꯅꯤ ꯐ꯭ꯔꯤꯖ ꯑꯗꯨꯝ ꯂꯩꯌꯦ ꯂꯤꯁꯤꯡ ꯑꯅꯤ ꯑꯍꯨꯝꯒꯤꯗꯨ ꯗꯨꯁꯨ ꯑꯗꯨꯁꯨ ꯂꯩꯕꯅꯦ
ꯑꯣ ꯑꯣ ꯑꯈꯣꯏꯒꯤꯗꯤ ꯑꯗꯨꯝ ꯐꯥꯕ ꯑꯩꯈꯣꯏꯗꯤ ꯎꯝ ꯄꯥꯔꯃꯤꯅꯦꯟ ꯅꯥꯏꯗꯕꯅꯤꯅꯀꯣ
ꯎꯝ
ꯑ ꯌꯨꯝꯗꯣ ꯍꯣꯡꯔꯒ ꯂꯥꯛꯏꯕꯅꯦꯕ ꯑꯩꯈꯣꯏꯖꯦ
ꯎꯝ
ꯅꯪꯗꯤ ꯅꯪꯅ ꯆꯥꯛ ꯊꯣꯡꯗꯣꯏꯔꯣ ꯅꯠꯇ꯭ꯔꯒ ꯅꯪ ꯀꯅꯥ ꯀꯅꯥꯒ ꯂꯩꯕ꯭ꯔꯣ ꯑꯣ ꯅꯪꯅ ꯊꯣꯡꯗꯣꯏꯅꯦ
ꯑꯗꯨꯝ ꯎꯝ ꯍꯧꯒꯠꯄ ꯉꯟꯕꯗꯨ ꯃꯤꯅ ꯑꯗꯨꯝ ꯊꯣꯡꯕꯅꯤꯗ
ꯑꯥ ꯑꯥ
ꯑꯌꯥꯝꯕ ꯑꯩ ꯑꯌꯨꯛꯇ ꯑꯩ ꯑꯗꯨꯝ ꯑꯩ ꯊꯣꯡꯉꯦ
ꯑꯧ
ꯑꯩꯒꯤ ꯏꯃꯥꯟꯅꯕꯤꯅ ꯏ ꯏꯃꯥꯟꯅꯕꯤꯅ ꯂꯣꯏ ꯊꯣꯡꯕꯅꯦ ꯑ ꯑ ꯑꯌꯥꯝꯕꯗ ꯀꯣ ꯑꯩꯗꯤ ꯊꯕꯥꯛ ꯆꯥꯠꯄꯗꯣ ꯎꯝ ꯁꯟꯗꯦ ꯅꯠꯇꯦ ꯁꯟꯗꯦ ꯎꯝ ꯅꯠꯇꯦ ꯐ꯭ꯔꯥꯏꯗꯦꯒ ꯁꯇꯔꯗꯦ ꯑꯩꯗꯤ ꯏꯁꯩ ꯇꯥꯝ ꯏꯁꯩ ꯇꯥꯝꯅꯤꯡꯉꯥꯏ ꯆꯠꯄꯅꯤꯅ
ꯎꯝ ꯎꯝ
ꯑꯗꯨꯒꯤ ꯊꯦꯡꯉꯁꯨꯕꯥꯎꯕ ꯂꯩꯌꯦ ꯑꯗꯨꯒꯤ
ꯑꯣ ꯅꯪ ꯊꯕꯛ ꯆꯠꯄ꯭ꯔꯣ꯫
ꯎꯝ ꯍꯕ ꯃꯤ ꯏꯁꯥ ꯁꯛꯄ ꯍꯥꯏꯕꯅꯤꯗ ꯑ ꯀꯌꯥ ꯑꯗ ꯂꯥꯛꯕ ꯑꯗꯨꯒꯤ ꯑꯔꯕꯤ ꯁꯤꯁꯤ ꯑꯔꯕꯤ ꯁꯤꯁꯤ ꯁꯤ ꯀ꯭ꯌꯥꯔꯗ ꯂꯥꯏꯕꯒꯤꯀꯣ ꯑꯗꯨꯒꯤ
ꯑꯥ ꯍꯥꯥ
ꯑꯩꯩꯗꯤꯒꯥꯁꯗ ꯗꯦꯗꯤ ꯃꯥꯉ ꯃꯅꯤꯁꯨꯅꯤꯁꯨ ꯊꯧꯅ
ꯑꯥ ꯑꯍꯥ ꯏꯃꯥꯟꯅꯕ ꯑꯃꯁꯨ ꯌꯥꯎꯕꯅꯦ ꯑꯩꯈꯣꯏ ꯖꯨꯅꯤꯌꯔ ꯑꯃ ꯀꯣꯌꯔ ꯑꯥꯔꯕꯤ ꯁꯤ ꯀꯣꯣꯌꯔꯗ ꯅꯨꯄꯥ ꯑꯃ
ꯑꯣ ꯃꯤꯡ ꯍꯥꯏꯌꯣꯅꯦ
ꯃꯤ ꯍꯥꯏꯔꯣꯏꯒꯦ ꯅꯪ ꯑꯗꯨꯝ ꯈꯪꯉꯅꯤ ꯈꯄꯣꯝꯗ
ꯍꯧꯄꯨꯝ ꯍꯧꯄꯨꯝꯅꯤꯔ ꯑ ꯎꯝꯦ ꯑꯃꯗꯨꯔꯥ
ꯃꯤꯁꯦ ꯑꯩꯈꯣꯏ ꯎꯝ ꯎꯝ ꯈꯔ ꯈꯔ ꯍꯥꯏꯇꯥꯔꯦ
ꯄꯅꯤꯁ ꯑꯣꯏꯀꯣ
ꯍꯥꯥ
ꯄꯦꯅꯤꯁ ꯃꯥꯁꯦ
ꯃꯃꯤꯡ ꯀꯩꯔꯕ
ꯃꯥꯗꯣ ꯄꯦꯅꯦꯁ ꯍꯥꯏꯕ ꯎ ꯄꯕꯦꯅꯣ ꯍꯥꯏꯕꯗꯨ ꯅꯠꯇꯦ ꯄꯕꯦꯅꯣ ꯍꯥꯏꯕ ꯅꯨꯄꯥꯗꯨꯔꯥ ꯍꯥꯏꯕꯅꯤ
ꯀꯦꯀꯦꯌꯥ
ꯑꯣ
ꯗꯣ ꯈꯪꯗꯦ ꯑꯗꯨꯒꯨꯝꯕ ꯁꯥꯟꯅꯕ꯭ꯔꯥ ꯁꯥꯟꯅꯗꯕ꯭ꯔꯥ ꯑꯩꯈꯣꯏ ꯖꯨꯅꯤꯌꯔꯅꯦꯕ
ꯑꯣ ꯎ ꯅꯨꯄꯥ ꯅꯦꯝꯃꯦ ꯅꯨꯄꯥ ꯅꯦꯝꯃꯦ
ꯎꯝ
ꯃꯄꯣꯝꯒꯤ ꯅꯨꯄꯥ ꯑꯅꯤ ꯂꯥꯛꯌꯦꯦ ꯑꯣ
ꯑꯣ ꯈꯔ ꯅꯣꯏꯇꯛ ꯇꯧꯔꯒ ꯎꯝ
ꯎꯝ
ꯃꯥ ꯍꯧꯖꯤꯛ ꯃꯥꯁꯇꯔ ꯇꯝꯔꯤ
ꯑꯣ ꯑꯗꯨꯗꯤ ꯃꯥ ꯂꯣꯛꯈ꯭ꯔꯕ ꯈꯪꯅꯤꯗ ꯁꯁꯇꯥꯔ ꯇꯥꯝꯃꯗꯤ ꯂꯩꯇꯦ ꯑꯗꯨꯗ ꯃ꯭ꯌꯨꯖꯤꯛ ꯇꯝꯃ ꯈꯛꯄ ꯂꯥꯛꯑꯦ ꯑꯗꯣ
ꯎꯝ ꯎꯝ ꯑꯗꯨꯗꯤ ꯍꯣꯏ ꯃꯥ ꯍꯧꯖꯤꯛꯇꯤ ꯃꯥꯁꯇꯔ ꯇꯝꯂꯕꯅꯤꯅ ꯇꯣꯛꯄꯁꯨ ꯌꯥꯔꯝꯒꯅꯤ
ꯑ ꯎꯝ ꯑꯍꯨꯝꯅꯅꯥꯌꯦ ꯑꯃꯅ ꯕꯤꯐꯥꯝ ꯇꯝꯕ
ꯑꯣ ꯑꯥ
ꯖꯤꯝ ꯆꯅꯥ
ꯃꯥꯔꯣ
ꯎꯝ
ꯑꯣ
ꯌꯨꯝ ꯁꯅꯥꯕꯨꯗꯤ ꯐꯕꯅꯤꯀꯣ ꯍꯥꯏ ꯀꯥꯟꯗꯦ
ꯑꯩꯁꯨ ꯖꯤꯔꯤꯝ ꯁꯅꯥꯅꯤꯡꯉꯦ ꯃꯁꯥ ꯑꯆꯥꯎ ꯆꯥꯎꯕ ꯊꯣꯛꯅꯤꯡꯉꯥꯏ
ꯎꯝ ꯅꯨꯄꯤꯈꯣꯏꯗꯤ ꯐꯤꯒꯔ ꯐꯖꯕꯅꯤ ꯖꯤꯝ ꯁꯥꯟꯅꯕꯁꯤꯡ
ꯑꯣ
ꯐꯨꯔꯤꯠ ꯐꯨꯔꯤꯠ ꯐꯤꯔꯣꯟꯜ ꯂꯤꯠ ꯁꯦꯠꯂꯀꯥꯟꯗ ꯑꯗꯨꯝ
ꯐꯖꯕꯅꯦ
ꯍꯣꯏꯅꯦ ꯑꯗꯨꯒꯨꯝꯕꯗ ꯊꯣꯛꯏꯅꯤꯅꯦ
ꯎꯝ ꯕꯗꯤꯁꯦ ꯑꯗꯨꯝ ꯁꯦꯞ ꯂꯥꯛꯑꯦꯕ
ꯎꯝ ꯍꯣꯏ ꯑꯗꯨꯏꯅꯦ ꯑꯩ ꯁꯅꯥꯅꯤꯡꯕꯗꯣ
ꯅꯨꯄꯤ ꯈꯣꯏꯁꯨ ꯀꯔꯤ ꯁꯛ ꯐꯖꯔꯁꯨ ꯀꯔꯤ ꯍꯥꯏꯁꯤꯔꯥ ꯑꯗꯨꯝ ꯕꯣꯗꯤ ꯏꯁ꯭ꯇ꯭ꯔꯛꯆꯔꯗꯣ ꯌꯥꯗ꯭ꯔꯩ ꯁꯦꯠꯄ ꯀꯥꯟꯗ ꯄꯛꯇꯥꯔꯦ
ꯎꯝ ꯍꯣꯏꯅꯦ
ꯎꯝ
ꯑꯗꯨꯅꯦ ꯑꯗꯣ ꯑꯩꯁꯨ ꯐꯤꯚꯔꯁꯦ ꯑꯩꯒꯤꯗꯤ ꯌꯥꯗꯦꯕ ꯑꯗꯨꯒꯤꯅꯦ
ꯎꯝ ꯁꯦꯝꯃꯣ ꯁꯦꯝꯃꯣ ꯁꯦꯝꯔꯥꯗꯤ ꯑꯗꯨꯝ ꯐꯖꯔꯛꯄꯅꯤ
ꯅꯨꯄꯤ ꯅꯨꯄꯤ ꯈꯣꯏꯗꯤ ꯊꯨꯕꯅꯦ ꯍꯥꯏꯕꯗꯤ ꯔꯤꯖꯜꯗꯣ ꯅꯨꯄꯤꯈꯣꯏꯗꯤ ꯍꯥꯏꯕꯗꯤ ꯃꯁꯜ ꯌꯥꯝ ꯁꯦꯝꯕ ꯅꯠ
ꯎꯝ ꯍꯣꯏ ꯍꯣꯏ
ꯈꯔ ꯐꯤꯒꯔ ꯁꯦꯝꯃꯦ ꯋꯥ ꯈꯛꯇꯅꯦꯕ
ꯎꯝ ꯅꯨꯨꯄꯤꯗꯤ ꯔꯤꯄ꯭ꯂꯥꯏ ꯌꯦꯡꯕꯥ ꯇꯥꯔꯦ
ꯎꯝ ꯅꯨꯄꯤꯈꯣꯏꯗꯤ ꯀꯩꯅꯣ
ꯎꯝ
ꯀ꯭ꯔꯤꯍꯥꯏꯁꯤꯔꯥ ꯑꯥ ꯊꯕꯛ ꯒꯨꯝꯕ ꯔꯨꯝꯕ ꯌꯥꯝ ꯂꯩꯅ ꯔꯨꯝꯕ
ꯎꯝ ꯍꯣꯏ ꯃꯣꯏꯒꯤꯗꯣ ꯍꯦꯛ ꯄꯥꯏꯔꯥꯗꯤ
ꯖꯤꯝ ꯁꯥꯅꯥꯔꯗꯤ ꯑꯗꯨꯝ ꯄꯥꯛꯂꯛꯄꯅꯦꯕ ꯑꯗꯨꯀꯥꯟꯗ ꯑꯗꯨꯝ ꯐꯤꯔꯣꯟ ꯁꯦꯠꯂꯥꯁꯨ
ꯎꯝ
ꯑꯗꯨꯝ ꯄꯛꯄꯅꯦ ꯊꯕꯛꯇꯣ ꯄꯥꯛꯐꯝ ꯃꯤꯁꯤꯡꯗꯣ
ꯎꯝ
ꯌꯥꯝ ꯂꯩꯗꯅ ꯑꯗꯨꯝ ꯅꯨꯄꯤ ꯈꯔꯅꯥ ꯎꯝ ꯀꯔꯤ ꯃꯥꯒꯤ ꯕꯣꯗꯤꯗꯣ ꯈꯔ ꯕꯦꯟ ꯇꯧꯔꯥꯒ ꯑꯞꯄꯔ ꯕꯗꯤꯗꯨ ꯈꯔ ꯕꯦꯟ ꯇꯧꯔ ꯐꯤꯔꯣꯟꯜ ꯁꯦꯠꯄ ꯃꯇꯝꯗ ꯄꯛꯇꯕ ꯂꯩꯌꯦꯅꯥ
ꯍꯣꯏ ꯍꯣꯏ
ꯖꯤꯝꯒꯨꯝꯕ ꯁꯥꯅꯔꯤ ꯄꯥꯛꯂꯒ ꯏꯁꯇ꯭ꯔꯦꯠꯇꯥ ꯂꯩꯔꯅꯤ
ꯑꯥ꯫
ꯐꯤꯔꯣꯟ ꯑꯃ ꯁꯦꯠꯄꯗ ꯍꯦꯛ꯫
ꯎꯝ꯫ ꯁꯅꯥꯕ ꯍꯧꯔꯁꯤꯔ ꯈꯟꯕꯅꯦ ꯆꯩꯔꯥꯎ ꯆꯤꯡꯗ꯫ ꯑꯇꯩꯗꯨꯗꯤ ꯄꯩꯁꯥ ꯌꯥꯝ ꯆꯥꯎꯅꯤꯅ꯫ ꯑꯩ ꯂꯩꯇ‌ꯦ ꯎꯝ꯫
ꯄꯨꯂꯞ ꯄꯨꯂꯞꯒꯨꯝꯕ ꯎꯝ꯫
꯫ ꯑꯥ ꯅꯨꯡꯊꯤꯟꯗ ꯆꯠꯁꯦ ꯍꯥꯏꯕꯅꯤꯗ ꯆꯩꯔꯥꯎ ꯆꯤꯡꯗ ꯑꯩ ꯏꯃꯥꯟꯅꯕꯤꯒ ꯅꯪꯁꯨ ꯂꯥꯛꯑꯣ꯫
ꯂꯥꯛꯄꯅꯦ ꯅꯣꯏ ꯂꯥꯛꯇꯕꯒꯤꯅꯦ ꯑꯈꯣꯏꯗꯤ ꯑꯗꯨꯝ ꯑꯩ ꯉꯔꯥꯡꯁꯨ ꯀꯥꯏꯌꯦꯅ꯫
꯫ ꯑꯣ ꯑꯩꯗꯤ ꯉꯔꯥꯡ ꯏꯁꯩ ꯇꯥꯝꯕꯅꯤꯅ ꯇꯣꯛꯈ꯭ꯔꯦ꯫ ꯎꯝ ꯅꯠꯇ꯭ꯔꯗꯤ ꯑꯥ ꯉꯁꯤꯗꯤ ꯆꯠꯂꯅꯤ꯫ ꯖꯤꯝꯂ ꯁꯅꯥꯔꯅ ꯂꯥꯛꯅꯤꯉꯥꯏ ꯂꯥꯛꯅꯤ꯫
ꯎꯝ꯫ ꯑꯗꯨꯗ ꯂꯥꯛꯑꯒ ꯄꯨꯂꯞꯀꯨꯝꯕ ꯇꯧꯔꯣ ꯄꯨꯁ‌ꯑꯞꯀꯨꯝꯕ ꯇꯧꯔꯣ꯫
ꯎꯝ ꯑꯩꯒꯤ ꯑꯩꯗꯤ ꯑꯩꯒꯤ ꯊꯨꯟ꯫ ꯊꯨꯟ ꯐꯖꯅꯤꯡꯉꯥꯏ ꯊꯧꯅꯤꯡꯉ‌ꯦ꯫
ꯎꯝ ꯐꯖꯔꯛꯀꯅꯤ ꯏꯁꯀ꯭ꯋꯥꯆꯀꯨꯝꯕ꯫ ꯇꯧꯑꯣ ꯑꯗꯨꯗꯣ꯫
ꯊꯨꯅ ꯁꯦꯞꯇꯣ ꯂꯥꯛꯑꯦ ꯍꯥꯏꯕ꯭ꯔꯥ ꯑꯈꯣꯏꯁꯦ꯫
ꯍꯨꯝ꯫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
ꯁ‌ꯦꯞ ꯊꯨꯅ ꯂꯥꯛꯄꯅꯦ꯫
ꯑꯗꯣ ꯁꯦꯞ ꯊꯣꯛꯄꯗꯣ ꯑꯈꯣꯏꯅ ꯇꫭꯛ꯫ ꯔꯗꯤ ꯑꯃꯨꯛ ꯇꯥꯡꯒꯗ꯭ꯔꯥ꯫
ꯆꯪꯂꯔꫭꯏ꯫
ꯎꯝ ꯑꯗꯅꯦ ꯑꯩ ꯀꯤꯕꯗꫭ꯫
ꯅꯦꯆꯔꯦꯜ ꯑꯗꯨꯝ ꯁꯥꯟꯅꯔꯗꯤꯀꯣ꯫ ꯑꯃꯨꯛ ꯍꯟꯊꯔꯦ ꯍꯥꯏꯕꯁꯤꯗꯤ ꯍꯤꯗꯥꯛ꯫ ꯑꯦꯁꯇꯦꯔꯣꯏꯠ ꯄꯥꯏꯕꯁꯤꯡꯅꯦꯕ ꯍꯤꯗꯥꯛ꯫ ꯀꯥꯞꯄꯁꯤꯡꯅꯦꯕ ꯑꯗꯨꯝ ꯑꯈꯣꯏꯅ ꯅꯦꯆꯔꯦꯜ ꯇꯧꯕꯗꯗꯤ꯫
꯫ ꯑꯗꯨ꯫ ꯗꯤ ꯅꯨꯄꯥꯁꯤꯡꯁꯨ ꯃꯁꯥꯗꯣ ꯑꯗꯨꯝ ꯂꯩꯔꯒ ꯂꯩꯕꯔ꯫ ꯊꯣꯛ ꯔꯒ ꯂꯩꯌ‌ꯦ ꯑꫭ꯫
ꯅ‌ꯦꯆꯔ‌ꯦꯜ ꯁꯅꯥꯅꯕ ꯁꯤꯡꯗꯤ ꯑꯗꯨꯝ ꯂꯩꯔꯅꯤ꯫
ꯑꯣ ꯌꯥꯝ ꯍꯩ ꯅꯨꯡꯉꯥꯏꯅ ꯑꯗꯨꯗꯤ꯫
ꯎꯝ꯫
ꯑꯗꯨꯃꯥꯏꯅ ꯇꯧ ꯑꯩꯒꯤ ꯏꯅꯥꯎꯄꯥꯗꯣ꯫ ꯑꯈꯣꯏꯒꯤ ꯍꯛꯆꯥꯡ ꯌꯥꯝ ꯅꯨꯡꯉꯥꯏꯌꯦ꯫ ꯐꯥꯠ ꯇꯧꯔꯛꯀꯅꯨ꯫
ꯈꯔ ꯂꯩꯌꯦꯅꯦ꯫
ꯎꯝ ꯀꯥꯛ ꯇꯥꯎꯋꯦ ꯃꯥꯁꯨ ꯇꯥꯎꯋꯦ ꯍꯧꯖꯤꯛ꯫
ꯎꯝ꯫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
ꯈꯔ ꯇꯞꯅ ꯉꯥꯡꯉꫭ ꯍꯥꯏꯌꫭꯅꯦ ꯅꯪꯅ ꯉꯥꯡꯗꯕꯤꯗ꯫ ꯁꯟ ꯈꯔ ꯄꯤꯕꯤꯔꯣꯅꯦ꯫
ꯎꯝ ꯍꯧꯖꯤꯛ ꯍꯧꯖꯤꯛꯇꯤ ꯐꯥꯕ꯭ꯔꯥ꯫ ꯑꯩ ꯆꯥꯛ ꯆꯥꯕ ꯂꯣꯏꯔꯦ ꯂꯣꯏ ꯌꯥꯎꯔ‌ꯦ꯫
ꯎꯝ
ꯎꯝ